ꯑꯍꯝ ꯍꯜꯂꯣ ꯍꯜꯂꯣ
ꯇꯕꯔꯣ
ꯇꯔꯕ꯭ꯔꯥ
ꯑꯣ ꯇꯥꯔꯦ ꯇꯥꯔꯦ
ꯑꯣ
ꯆꯥꯛ ꯀꯩ ꯆꯥꯔꯕꯣ
ꯆꯥꯛꯇꯤ ꯆꯥꯗ꯭ꯔꯤꯌꯦ ꯈꯇꯪ ꯉꯍꯥꯛ ꯂꯩꯔꯒꯗꯤ ꯆꯥꯔꯛꯑꯅꯤ ꯄꯨꯡ ꯃꯥꯄꯜ ꯃꯥꯄꯜ ꯃꯈꯥꯏ ꯑꯗꯨꯋꯥꯏꯗ ꯈꯔ ꯊꯦꯡꯅ ꯆꯥꯏ ꯑꯈꯣꯏꯗꯤ ꯅꯣꯏꯗꯤ ꯆꯥꯔꯕꯣ
ꯎꯝ ꯑꯩꯖꯨ ꯆꯥꯗ꯭ꯔꯤ
ꯑꯣ ꯀꯩ ꯀꯩ ꯃꯊꯦꯜ ꯍꯣꯏ ꯈꯔ ꯊꯦꯡꯉꯦ ꯄꯨꯡ ꯃꯥꯄꯟ ꯃꯥꯄꯟ ꯃꯈꯥꯏ ꯑꯗꯨꯋꯥꯏꯗꯗꯤ ꯑꯗꯨꯝ ꯆꯥꯔꯦ
ꯑꯣ ꯈꯣꯏꯕꯨꯗꯤ ꯈꯣꯏ ꯑꯥ ꯉꯁꯤꯗꯤ ꯈꯦꯇ꯭ꯔꯤ ꯇꯧꯋꯦ ꯑꯗꯨꯒ ꯆꯥꯕꯨꯗꯤ ꯆꯥꯗ꯭ꯔꯤ
ꯈꯦꯆ꯭ꯔꯤ ꯑꯣꯏꯅ
ꯑꯥ ꯈꯦꯆ꯭ꯔꯤ ꯑꯣꯏꯅ ꯇꯧꯔꯦ
ꯀꯩꯅꯅꯦ ꯍꯧꯖꯤꯛ ꯈꯦꯆ꯭ꯔꯤ ꯇꯧꯋꯦ ꯑꯣ
ꯎꯝ ꯅꯣꯡ ꯐꯥ ꯅꯣꯡ ꯐꯥꯗꯣꯛꯁꯨ ꯑꯗꯨꯝ ꯎꯝ ꯑꯗꯨꯒꯤ ꯑꯗꯨꯝ ꯆꯥꯕ ꯌꯥꯕꯗꯨꯗ ꯎꯝ
ꯑꯗꯣ ꯑꯗꯣ ꯇ ꯅꯣꯏꯒꯤꯖꯦ ꯑꯩꯅ ꯁꯨꯝ ꯈꯟꯕꯗ ꯀꯩꯅꯣ ꯑꯣꯏ ꯃꯕꯥꯃꯣꯟꯒꯨꯝꯕ ꯑꯣꯏꯕ꯭ꯔꯥ
ꯑꯥ ꯑꯗꯨꯗꯤ ꯅꯠꯇꯦ ꯑꯗꯨꯝ ꯆꯥꯅꯤꯡꯕꯒꯤ ꯀꯣꯛ ꯊꯣꯡꯕꯤꯗꯣ ꯑꯗꯨ ꯇꯧꯕ
ꯑꯣ ꯑꯣ ꯌꯥꯝ ꯐꯩꯅ ꯑꯗꯨꯗꯤ
ꯎꯝ ꯅꯣꯡ ꯐꯥꯗꯣꯛ ꯁꯨꯝ ꯆꯥꯅꯤꯡꯕꯗꯣ ꯑꯗꯨꯒꯤ
ꯑꯣ ꯑꯣ ꯏꯆꯤꯟ ꯏꯅꯥꯎ ꯀꯌꯥꯃꯨꯛ ꯏꯆꯤꯟ ꯏꯅꯥꯎ ꯀꯌꯥ ꯁꯨꯒꯦ
ꯑꯣ ꯑꯅꯤ ꯁꯨꯏꯌꯦ
ꯅꯪꯅ ꯍꯥꯎ
ꯑꯩꯅ ꯑꯩꯅ ꯑꯇꯣꯝꯕꯤ ꯑꯣꯏꯕ
ꯑꯣ ꯃꯊꯛꯀꯤꯁꯤꯅ ꯏꯌꯥꯝꯕꯔ ꯏꯆꯦ ꯑꯣꯏꯗꯣꯏꯔꯥ
ꯏꯌꯥꯝꯕ ꯑꯣꯏꯗꯣꯏꯅꯦ ꯑꯩ ꯏꯌꯥꯝꯕ ꯑꯃꯒ ꯑꯩꯒ
ꯑꯣ
ꯎꯝ
ꯑꯗꯣ ꯂꯩꯐꯝꯗꯤ ꯀꯥꯏꯗꯩ ꯑꯣꯏꯗꯣꯏꯅꯣ
ꯑꯗꯣ ꯍꯧꯖꯤꯛꯇꯤ ꯀꯩꯅꯣꯗ ꯂꯩꯌꯦ ꯎꯝ
ꯍꯣꯇꯦꯜꯗ ꯂꯩꯌꯦ
ꯑꯣ ꯀꯣꯂꯦꯖ ꯀꯨꯝ
ꯑꯥ ꯏꯆꯤꯟ ꯏꯅꯥꯎ ꯀꯌꯥ ꯅꯣ
ꯑꯩ ꯑꯩꯒꯤꯁꯦ ꯑꯍꯨꯝ ꯑꯣꯏꯗꯣꯏꯅꯤ ꯑꯩꯅ ꯌꯥꯏꯃꯅꯤ
ꯑꯣ
ꯌꯥꯏꯃꯁꯦ ꯃꯆꯤꯡ ꯐꯠꯇꯦꯗꯤ ꯍꯥꯏꯅꯕꯅꯦ ꯁꯥꯊꯤ ꯈꯣꯠꯂꯦꯗ
ꯍꯣꯏ ꯃꯤ ꯑꯗꯨꯗꯤ ꯃꯤ ꯃꯤ ꯋꯥꯈꯜꯂꯣꯟꯗ ꯂꯩ ꯍꯥꯏꯇꯥꯔꯦ ꯍꯣꯏ ꯑꯗꯨꯝ ꯍꯥꯏꯅꯕꯖꯨ ꯌꯥꯎꯋꯤꯀꯣ ꯑꯆꯨꯝꯕꯁꯨ ꯑꯗꯨꯝ ꯌꯥꯎꯋꯤ
ꯑꯗꯣ ꯑꯩꯒꯤꯗꯤ ꯑꯗꯨꯃꯥꯏꯅ ꯑꯗꯨꯃꯛꯇꯤ ꯑꯣꯏꯗꯕꯅꯤꯍꯦ ꯍꯥꯏꯗꯤ ꯌꯥꯝ ꯍꯣꯏ ꯑꯩ ꯏꯁꯥꯅ ꯏꯁꯥ ꯊꯥꯒꯠꯄꯁꯨ ꯌꯥꯗꯦꯀꯣ ꯌꯥꯝ ꯐꯩꯁꯨ ꯍꯥꯏꯔꯣꯏ ꯐꯠꯇꯦꯁꯨ ꯍꯥꯏꯔꯣꯏ ꯑꯗꯨꯝ ꯈꯪꯒꯅꯤ ꯀꯣꯟꯅ ꯍꯥꯏꯇꯥꯔꯦ ꯀꯣꯟꯅ ꯈꯪꯂꯛꯀꯅꯤ ꯍꯥꯏꯗꯤ ꯃꯇꯥꯡ ꯃꯇꯥꯡ ꯂꯩ ꯃꯤꯁꯦ ꯁꯥꯎꯕ ꯌꯥꯕ ꯌꯥꯗꯕ ꯃꯇꯥꯡ ꯀꯣ ꯃꯤ ꯃꯤꯗꯩ ꯄꯣꯜꯂꯦ ꯍꯥꯏꯇꯥꯔꯦ
ꯎꯝ ꯃꯥꯅꯤꯗ ꯃꯇꯥꯡ ꯃꯇꯥꯡꯒꯤꯁꯨ ꯂꯩꯗ
ꯎꯝ ꯎꯝ ꯑꯗꯨꯅꯤ ꯃꯇꯥꯡ ꯃꯇꯥꯡꯒꯤ ꯍꯥꯏꯗꯨꯅꯤ
ꯎꯝ
ꯑꯗꯣ ꯀꯣꯂꯦꯖ ꯀꯥꯔꯔꯤꯅꯦ ꯍꯥꯏꯕ
ꯑꯥ ꯀꯣꯂꯦꯖ ꯑꯦꯝ ꯌꯨꯗ ꯂꯩꯌꯦ
ꯑꯣ ꯑꯣ ꯌꯥꯝ ꯐꯩꯅꯦ ꯑꯦꯝ ꯌꯨꯗ ꯑꯗꯨꯗꯤ ꯑꯦ ꯀꯩꯅꯣꯒꯤ ꯃꯥꯁꯇꯔ ꯇꯧꯔꯤꯕ
ꯑꯥ ꯃꯥꯁꯇꯔ ꯇꯧꯕ
ꯀꯩ ꯁꯕꯖꯦꯛꯇ ꯇꯧꯒꯦ
ꯑꯩꯁꯦ ꯇꯨꯔꯤꯖꯝꯗ ꯇꯧꯋꯦ
ꯇꯨꯔꯤꯖꯝꯗ ꯑꯁ ꯌꯥꯝ ꯐꯕ ꯊꯕꯛꯅꯤꯅꯦ ꯑꯗꯨꯗꯤ
ꯎꯝ ꯐꯌꯦ ꯑꯗꯣ ꯊꯕꯛ ꯕꯨꯗꯤ ꯂꯩꯇꯦꯗ
ꯑꯗꯨ ꯑꯗꯨꯝ ꯃꯥꯏꯗꯤ ꯃꯥꯏ ꯀꯩꯅꯣꯃꯥ ꯆꯥꯅ ꯆꯥꯅꯕ ꯂꯥꯛꯆꯅꯤꯗꯥ ꯑꯗꯨꯕꯨꯗꯤ
ꯍꯣꯏ ꯑꯗꯨꯕꯨꯗꯤ ꯂꯥꯛꯆꯅꯤ
ꯎꯝ ꯑꯗꯣ ꯑꯩꯈꯣꯏ ꯁ꯭ꯋꯥꯏꯗ ꯅꯠꯇ꯭ꯔꯒꯁꯨ ꯃꯄꯥꯟꯗ ꯑꯗꯨꯝ ꯇꯧꯕ ꯌꯥꯕ ꯈꯣꯠꯄꯁꯨ ꯑꯗꯨꯝ ꯂꯥꯛꯀꯅꯤꯗ
ꯎꯝ ꯂꯥꯛꯄꯗꯤ ꯂꯥꯛꯈꯔꯦ ꯑꯩꯈꯣꯏ ꯁꯤꯗꯅ ꯑꯃꯨꯛ ꯑꯩꯈꯣꯏ ꯁ꯭ꯋꯥꯏꯗꯅ ꯑꯃꯨꯛ ꯄꯥꯛꯅ ꯂꯩꯗꯤ ꯂꯩꯇꯦ
ꯎꯝ ꯎꯝ
ꯈꯪꯗꯦ ꯀꯨꯏꯅ ꯁꯥꯡꯅ ꯎꯝ ꯀꯨꯏꯅ ꯁꯥꯡꯅ ꯇꯧꯕꯩ ꯍꯥꯏꯔꯗꯤ ꯑꯃꯨꯛ ꯁ꯭ꯋꯥꯏꯗ ꯂꯩꯕꯅꯗꯤ ꯐꯕ
ꯎꯝ ꯏꯃꯥ ꯕꯕꯥꯈꯣꯏꯗꯤ ꯑꯗꯨꯝ ꯑꯅꯥ ꯑꯌꯦꯛ ꯌꯥꯎꯗꯦꯀꯣ
ꯌꯥꯎꯗꯦ ꯃꯣꯏ ꯑꯗꯨꯝ ꯃꯁꯥ ꯀꯜꯂꯤ ꯇꯥꯃꯣ ꯅꯣꯏꯗꯤ ꯌꯥꯎꯕ꯭ꯔꯣ
ꯑꯩꯈꯣꯏꯒꯤꯒꯤꯗꯤ ꯌꯥꯎꯗꯦꯗ ꯍꯧꯖꯤꯛꯐꯥꯎꯒꯤ ꯑꯣꯏꯅꯗꯤ ꯊꯣꯏꯗꯣꯛꯄꯗꯨꯝꯕꯗꯗꯤ ꯌꯥꯎꯗꯦ
ꯑꯣ
ꯎꯝ ꯑꯗꯣ ꯎꯝ ꯅꯪꯅ ꯑꯇꯣꯝꯕꯤꯅꯦꯕ
ꯑꯥ
ꯅꯪ ꯗꯗꯥꯗꯤ ꯀꯩꯩ ꯀꯩ ꯇꯧꯔꯤ
ꯃꯥ ꯍꯧꯖꯤꯛ ꯑꯗꯨꯝ ꯊꯕꯛ ꯃꯆꯥ ꯃꯆꯥ ꯇꯦꯛ ꯇꯦꯛ ꯗꯨꯀꯥꯟ ꯐꯝ ꯈꯣꯠ ꯇꯧꯔꯤ
ꯎꯝ ꯎ ꯆꯥ ꯑꯗꯣ ꯅꯪ ꯍꯣꯔꯦꯟ꯫ ꯑꯗꯨꯝ ꯅꯪ ꯅꯝꯕꯔꯁꯨ ꯁꯦꯕ ꯇꯧꯁꯟꯒꯦ ꯑꯩꯈꯣꯏ ꯑꯗꯨꯝ ꯃꯔꯛ ꯃꯔꯛꯇ ꯍꯥꯏꯇꯥꯔꯦꯅꯦꯀꯣ ꯀꯩ ꯀꯩ ꯎꯝ ꯁꯣ ꯁꯤꯒꯤ ꯑꯣꯄꯣꯔꯆꯨꯅꯤ ꯁꯤꯒꯤ ꯑꯦꯚ꯭ꯔꯤ ꯑꯣꯄꯣꯔꯆꯨꯅꯤꯇꯤꯁꯨ ꯂꯧꯖꯦ ꯍꯥꯏꯕꯅꯦ ꯑꯩꯅ ꯍꯥꯏꯅꯤꯡꯉꯤ꯫ ꯑꯗꯨꯝ ꯑꯩꯁꯨ ꯉꯁꯤꯅ ꯑꯍꯥꯟꯕ꯫ ꯍꯣꯏ ꯑꯩꯁꯨ ꯉꯁꯤꯅ ꯑꯍꯥꯟꯕꯅꯦꯕ ꯁꯤꯒꯤꯁꯦ ꯁꯤꯖꯤꯟꯅꯕꯀꯣ
ꯑꯥ
ꯑꯗꯨꯒ ꯏꯃꯥꯟꯅꯕꯨꯝꯕꯨꯗꯤ ꯅꯍꯥꯟꯅ ꯊꯥꯔꯛꯑꯕꯅꯤꯅ ꯑꯗꯣ ꯑꯩꯁꯨꯁꯨ ꯊꯕꯛ ꯈꯪ ꯆꯤꯟꯕ ꯑꯗꯨꯒꯤ ꯀꯃꯥꯏ ꯀꯃꯥꯏꯅ ꯇꯧꯕꯅꯣ ꯈꯣꯠꯄꯅꯣꯅ ꯁꯨꯝ ꯌꯦꯡꯕ ꯑꯗ ꯉꯁꯤ ꯃ ꯑꯩꯁꯨ ꯉꯁꯤ ꯈꯤꯇꯪ ꯅꯨꯡꯊꯝꯟꯁꯧ ꯐꯤ ꯑꯣꯏꯕ ꯑꯗꯨꯗꯒꯤ ꯀꯃꯥꯏ ꯀꯃꯥꯏꯅ ꯇꯧꯕꯖꯥꯠꯅꯣ ꯁꯨꯝ ꯌꯦꯡꯉꯣ ꯑꯗꯣ ꯅꯪ ꯁꯤ ꯄꯥꯏ ꯀꯌꯥꯝ ꯀꯨꯏꯔꯒꯦ
ꯑꯩ ꯊꯥ ꯐꯥꯗ꯭ꯔꯤ ꯊꯥ ꯐꯥꯗ꯭ꯔꯤ
ꯑꯣ ꯑꯗꯨꯗꯤ ꯀꯨꯏꯗꯤ ꯀꯨꯏꯔꯦꯅꯦ ꯅꯪ ꯄꯥꯏꯔꯤꯁꯤꯗ
ꯎꯝ ꯑꯗꯨꯝ ꯀꯨꯏꯔꯦ ꯈꯔ ꯑꯗꯣ ꯋꯥꯔꯤ ꯁꯥꯟꯅ ꯈꯣꯠꯅ ꯇꯧꯕꯗꯤ ꯀꯨꯏꯗ꯭ꯔꯤ
ꯑꯣ ꯑꯩꯁꯨ ꯉꯁꯤꯅ ꯑꯍꯥꯟꯕꯅꯤ ꯉꯁꯤꯅ ꯑꯍꯥꯟꯕꯅꯤꯗ ꯋꯥꯔꯤ ꯁꯥꯟꯅꯕ ꯈꯣꯠꯄ ꯇꯧꯕꯁꯦ ꯅꯥꯟ ꯅꯍꯕꯨ ꯅꯍꯥꯟꯅꯕꯨꯗꯤ ꯏꯟꯁꯇꯣꯜꯕꯨꯗꯤ ꯇꯧꯔꯕꯀꯣ
ꯍꯥꯥ
ꯑꯗꯣ ꯋꯥꯔꯤ ꯁꯥꯟꯅꯕ ꯈꯣꯠꯀꯗꯕꯁꯨ ꯕ꯭ꯂꯥꯏꯟꯗ ꯋꯥꯔꯤ ꯁꯥꯟꯅꯕꯁꯨ ꯌꯥꯗꯒꯨꯝ ꯇꯧ ꯐꯔꯛ ꯇꯥ ꯑꯗꯨꯒꯤ ꯀꯅꯥꯅ ꯀꯅꯥꯅꯣꯁꯨ ꯈꯪꯗ ꯑꯗꯨ ꯑꯗꯨꯗꯤ ꯅꯪ ꯅꯪꯅ ꯈꯪꯕ ꯃꯤ ꯀꯅꯥ ꯀꯅꯥꯅꯣ ꯋꯥꯔꯤ ꯁꯥꯟꯅꯅꯕ ꯌꯥꯕ ꯃꯤ ꯂꯩꯒꯗꯤ ꯅꯝꯕꯔ ꯊꯥꯔꯛꯑꯣ ꯃꯣꯏꯅ ꯑꯃꯨꯛ ꯊꯥꯔꯛꯑꯀꯥꯟꯗ ꯑꯃꯨꯛ ꯃꯊꯪ ꯃꯊꯪ ꯇꯧꯅꯔꯤꯅꯤ
ꯎꯝ ꯃꯅꯁꯨ ꯑꯩꯑꯣꯟꯗ ꯍꯥꯏ꯫
ꯑ ꯍꯧꯖꯤꯀꯟ ꯃꯤ ꯐꯣꯟ ꯇꯧꯕꯁꯦ ꯄꯨꯡꯇꯧ ꯇꯧꯕ ꯌꯥꯗꯕꯅꯤꯅꯀꯣ ꯑꯥꯗꯒꯤ ꯎꯝ꯫
ꯍꯧꯖꯤꯛ ꯀꯥꯟ
ꯍꯥꯏꯔꯛꯑꯣ
ꯑ ꯍꯧꯖꯤꯛꯀꯥꯟꯗꯤ ꯃꯤꯁꯦ ꯑꯗꯨꯝ ꯈꯪꯗꯦ ꯀꯃꯥꯏꯅ ꯍꯥꯏꯅꯤ꯫ ꯒ꯭ꯌꯥꯟ ꯇꯥꯕ ꯈꯔ ꯇꯥꯗꯕ ꯈꯔ ꯑꯗꯨꯃꯥꯏꯅ
ꯎꯝ꯫ ꯌꯥꯝꯅ ꯐꯅꯁꯨ ꯈꯟꯕ ꯌꯥꯗꯕ ꯐꯠꯇꯅ ꯁꯨꯝ ꯈꯟꯕ ꯌꯥꯗꯕꯤꯅꯦ ꯇꯧꯔꯤꯁꯦ ꯍꯧꯖꯤꯛ ꯃꯇꯝꯁꯤ ꯌꯥꯝ ꯂꯨꯕꯅꯤꯅ ꯎꯝ
ꯈꯪꯗꯦꯗ ꯍꯧꯖꯤꯛ ꯀꯥꯟꯁꯦ
ꯎꯝ ꯑꯗꯣ ꯁꯤꯒꯤ ꯑꯩꯈꯣꯏꯅ ꯁꯤ ꯋꯥꯔꯤ ꯁꯥꯟꯅꯔꯤꯕ ꯈꯣꯠꯂꯤꯕꯁꯨ ꯉꯥꯡꯕ ꯌꯥꯕ ꯌꯥꯗꯕ ꯃꯌꯥꯝ ꯑꯃ ꯂꯩꯕꯅꯤꯅꯤꯀꯣ ꯑꯩꯈꯣꯏꯅ ꯍꯥꯏꯕ ꯌꯥꯕ ꯌꯥꯗꯕ ꯃꯌꯥꯝ ꯁꯤꯗ ꯂꯩꯕꯅꯤꯅ ꯋꯥꯔꯤ ꯁꯥꯕꯁꯤꯁꯨ ꯉꯁꯤꯅ ꯑꯍꯥꯟꯕꯅꯤꯅ ꯈꯤꯇꯪ ꯂꯨꯔꯦꯕ ꯑꯩꯈꯣꯏꯁꯦ ꯑꯩꯗꯤ ꯉꯁꯤꯅꯁꯨ ꯍꯥꯏꯔꯕꯅꯤꯅ ꯍꯥꯏꯕ ꯌꯥꯕ ꯌꯥꯗꯕ ꯀꯩꯀꯥ ꯁꯨ ꯑꯗꯨꯝ ꯂꯩꯕꯅꯤꯅ ꯑꯗꯨꯝ ꯂꯨꯏ ꯍꯥꯏꯇꯥꯔꯦ
ꯃꯥꯥꯟꯅꯦ ꯑꯗꯨꯝ ꯆꯤꯟꯗ ꯊꯂꯛꯄꯗꯣ ꯍꯥꯏꯕꯁꯨ ꯌꯥꯍꯧꯗꯕ
ꯎꯝ ꯑꯗꯣꯅꯣꯏꯒꯤ ꯑꯥ꯫ ꯅꯣꯏꯒꯤ ꯂꯥꯏꯐꯝꯁꯦ ꯀꯥꯏꯗꯒꯤ ꯀꯗꯣꯝꯗꯒꯤ ꯑꯣꯏꯅꯤ
ꯎꯝ ꯀꯥꯏꯔꯣꯝꯗ ꯍꯥꯏꯅꯤ ꯁꯨꯝ ꯀꯃꯥꯏꯅ ꯍꯥꯏꯅꯤ꯫
ꯑꯩ ꯍꯣꯔꯦꯟ ꯍꯥꯏꯔꯒꯦ
ꯍꯥꯏꯗꯤ ꯑꯈꯣꯏꯒꯤ ꯂꯩꯗꯅ ꯃꯥꯏ ꯃꯥꯏꯒꯩꯗꯣ ꯃꯥꯏꯀꯩ ꯍꯥꯏꯁꯦ ꯑꯈꯣꯏꯒꯤ ꯑꯦꯝ ꯌꯨꯒꯤ ꯃꯈꯥꯔꯣꯝ
ꯍꯣꯏ ꯃꯈꯥꯔꯣꯝ ꯑꯣꯏ ꯃꯈꯥꯔꯣꯝ ꯑꯣꯏꯗꯨꯏꯕ ꯃꯥꯈꯥꯔꯣꯝ ꯑꯥ
ꯎꯝ ꯃꯈꯥꯔꯣꯝꯗꯗꯤ ꯂꯝꯖꯤ ꯃꯌꯥꯝ ꯑꯝ ꯂꯩꯔꯦ ꯑꯗꯨꯗꯤ ꯁꯨ ꯀꯨꯨꯞꯊꯅꯗꯤ ꯑꯗꯨꯝ ꯀꯨꯞꯊꯕꯩ ꯋꯥꯔꯤꯗꯨꯗꯤ ꯑꯇꯣꯞꯄꯗ ꯑꯃꯨꯛ ꯇꯧ ꯇꯥꯔꯦ ꯁꯤꯗꯗꯤ ꯌꯥꯔꯔꯣꯏ ꯑꯗꯨꯅ ꯑꯗꯨ ꯅꯣꯏ ꯍꯣꯁꯇꯦꯜꯗ ꯂꯩꯕ ꯈꯣꯠꯄꯗꯤ ꯗꯨꯝ ꯅꯨꯡꯉꯥꯏꯕ꯭ꯔꯣ ꯀꯃꯥꯏ ꯀꯃꯥꯏꯟ ꯇꯧꯒꯦ
ꯎꯝ ꯍꯣꯁꯇꯦꯜꯗ ꯂꯩꯕꯁꯦ ꯏꯃꯥꯟꯅꯕꯤ ꯃꯌꯥꯝ ꯂꯩꯕꯅꯤꯅ ꯅꯨꯡꯗꯤ ꯅꯨꯡꯉꯥꯏ ꯑꯗꯨꯒ ꯆꯥꯛ ꯏꯟꯁꯥꯡꯗꯤ ꯑꯗꯨꯝ ꯍꯣꯁꯇꯦꯜꯒꯤꯅꯤꯅ ꯍꯥꯎꯇ꯭ꯔꯦ
ꯎꯝ ꯑꯗꯣ ꯍꯧꯖꯤꯛꯀꯥꯟꯖꯤ ꯍꯣꯁꯇꯦꯜꯗꯁꯨ ꯀꯩ ꯍꯥꯏꯇꯥꯔꯦ ꯑꯗꯨꯝ ꯑꯥ ꯍꯣꯁꯇꯦꯜꯒꯤ ꯃꯦꯁꯀꯤ ꯅꯠꯇꯕꯤꯗꯀꯣ ꯑꯈꯣꯏꯒꯤ ꯇꯣꯉꯥꯟꯅ ꯑꯗꯨꯝ ꯊꯣꯡꯉꯒ ꯆꯥꯕ ꯌꯥꯕ ꯈꯣꯠꯄꯒꯤꯁꯨ ꯌꯥꯝ ꯂꯩꯗꯥꯏꯅꯦ
ꯑ ꯂꯩꯌꯦ ꯑꯗꯣ ꯑꯈꯣꯏ ꯍꯣꯁꯇꯦꯜꯒꯤꯅ ꯑꯃꯨꯛ ꯃꯦꯁ ꯃꯦꯁꯁꯦ ꯂꯧꯗ ꯌꯥꯗꯕ
ꯑꯣ ꯅꯪꯒꯤꯁꯤꯅ ꯗꯥꯏꯔꯦꯛ ꯃꯅꯨꯡ ꯑꯈꯣꯏꯒꯤ ꯑꯦꯝ ꯌꯨꯒꯤ ꯃꯅꯨꯡꯒꯤꯗ ꯑꯣꯏꯕ
ꯑꯥ ꯃꯅꯨꯡꯒꯤꯗꯣ ꯑꯗꯣ ꯑꯦꯝ ꯌꯨ ꯃꯅꯨꯡꯒꯤ ꯍꯣꯁ ꯆꯦꯜ ꯍꯥꯏꯔꯁꯨ ꯑꯗꯨꯝ ꯂꯧꯕ ꯌꯥꯕ ꯌꯥꯕꯁꯨ ꯂꯩꯌꯦꯕ ꯑꯗꯣ ꯑꯈꯣꯏꯒꯤꯁꯤꯅ ꯑꯃꯨꯛ ꯌꯥꯟ ꯃꯤ ꯌꯥꯝ ꯂꯩꯇꯕ ꯑꯗꯨꯒꯤ
ꯎꯝ ꯃꯤ ꯌꯥꯝꯗꯕꯅꯤꯅ ꯑꯗꯨꯗꯁꯨ ꯑꯃꯨꯛ ꯀꯩꯅꯣ ꯈꯥꯏꯗꯣꯛꯑꯗꯤ ꯑꯃꯨꯛ ꯐꯔꯛ ꯇꯥꯗꯣꯏꯅꯤ
ꯎꯝ ꯑꯗꯨꯒꯤ ꯃꯣꯏꯁꯨ ꯑꯗꯨꯝ ꯌꯥꯍꯟꯗꯦ
ꯎꯝ ꯎꯝ ꯑꯗꯨ ꯑꯗꯨꯝ ꯄꯥꯎ ꯐꯥꯎꯅꯁꯤ ꯑꯗꯨꯒ ꯀꯩꯀꯩ ꯑꯥ ꯀꯩ ꯍꯥꯏꯇꯥꯔꯦ
ꯎꯝ
ꯁꯤꯒꯤ ꯋꯥꯔꯤꯗ ꯅꯠꯇꯅꯀꯣ ꯑꯇꯩ ꯑꯇꯩ ꯈꯔꯥ ꯑꯗꯨꯝ ꯑꯈꯣꯏꯅ ꯈꯪꯗꯕ ꯈꯣꯠꯇꯕ ꯍꯩꯗꯤ ꯑꯩꯁꯤ ꯑꯗꯨꯝ ꯑꯩꯁꯦ ꯑꯉꯥꯡ ꯑꯣꯏꯔꯤꯉꯩꯗꯩ ꯍꯧꯅ ꯑꯗꯨꯝ ꯍꯥꯏꯇꯥꯔꯦ ꯑꯗꯨꯝ ꯑꯥ ꯑꯈꯣꯏꯒꯤ ꯃꯩꯇꯩ ꯏꯆꯤꯟꯅꯥꯎ ꯉꯥꯛꯇꯅꯦꯕ ꯇꯤꯟꯅꯔꯛꯄꯖꯦꯀꯣ ꯑꯗꯨꯗꯨꯅ ꯎꯝ ꯂꯣꯟꯆꯤ ꯑꯗꯨꯝ ꯈꯪꯕꯨꯗꯤ ꯈꯪꯉꯦ
ꯑꯥ
ꯍꯣꯏ ꯍꯣꯏ ꯑꯗꯨꯅꯤ ꯑꯗꯨ ꯑꯗꯨꯝ ꯑꯌꯥꯝꯕ ꯇꯤꯟꯅꯔꯛꯄꯩꯅꯦꯕ ꯑꯗꯣ ꯑꯈꯣꯏꯒꯤ ꯀꯩ ꯍꯥꯏꯅꯤ ꯋꯥꯔꯤ ꯁꯥꯟꯅꯕ ꯇꯨꯡ ꯇꯧꯀꯤ ꯋꯥꯍꯟ ꯊꯣꯡ ꯋꯥꯅꯨꯡꯒꯤ ꯋꯥ ꯀꯣ ꯁꯤꯒꯨꯝꯕꯁꯤꯡꯁꯨ ꯈꯔ ꯇꯝꯗꯕ ꯌꯥꯗꯕ ꯍꯥꯏꯇꯥꯔꯦꯅꯦ ꯍꯧꯖꯤꯛ ꯃꯇꯝꯁꯦ
ꯃꯥꯟꯅꯦ
ꯑꯗꯨꯅ ꯑꯗꯨꯒꯨꯝꯕꯗꯨꯁꯨ ꯈꯔ ꯇꯝꯅꯕ ꯈꯣꯠꯅꯕ ꯇꯧꯁꯤ ꯇꯧꯒꯦ ꯑꯩꯁꯨ ꯑꯗꯨ ꯅꯣꯏꯅꯁꯨ ꯈꯔ ꯇꯥꯛꯄꯤ ꯇꯥꯔꯦ ꯁꯤꯒꯤ ꯃꯇꯥꯡꯁꯤꯗꯗꯤ ꯅꯣꯏꯒꯤ ꯀꯩꯅꯣ ꯑꯣꯏꯕꯅꯤꯅ
ꯍꯣꯏ ꯇꯥꯛꯀꯦ ꯑꯗꯨꯝ ꯑꯩꯅ ꯉꯝꯕ ꯃꯈꯩꯗꯤ
ꯍ ꯑꯗꯨꯗ ꯅꯣꯏꯅꯁꯨ ꯈꯣꯏꯒꯤ ꯑꯗꯨꯝ ꯈꯪꯅꯤꯡꯉꯛꯑꯁꯨ ꯑꯗꯨꯝ ꯍꯥꯏꯔꯛꯑꯣ ꯑꯩꯁꯨ ꯑꯉꯝꯕꯗꯨ ꯗꯨꯝ ꯇꯥꯛꯀꯦ ꯀꯣ ꯈꯪꯗꯕ ꯈꯣꯠ ꯇꯧꯃꯤꯟꯅ ꯑꯗꯨꯝ ꯇꯥꯛꯃꯤꯟꯅꯁꯤ ꯁꯤꯌꯔ ꯇꯧꯃꯤꯟꯅꯁꯤ ꯅꯠꯇ꯭ꯔꯥ ꯑꯗꯣꯅꯣꯢ ꯀꯩꯅꯣꯗꯤ ꯑꯥ ꯍꯣꯁꯇꯦꯜꯗ ꯂꯩꯕ ꯈꯣꯠꯄꯁꯤ ꯍꯧꯖꯤꯛ ꯑꯥ ꯃꯅꯨꯡ ꯍꯣꯁꯇꯦꯜ ꯃꯅꯨꯡꯗ ꯃꯤ ꯀꯌꯥꯃꯨꯛꯒꯨꯝꯕ ꯂꯩꯒꯦ
ꯑꯩꯈꯣꯏꯒꯤ ꯍꯣꯁꯇꯦꯜꯒꯤ ꯑꯣꯏꯅꯗꯤ ꯃꯤꯁꯦ ꯅꯤꯐꯨꯃꯨꯛ ꯂꯩꯔꯝꯅꯤ꯫ ꯅꯤꯐꯨ ꯐꯥꯕ ꯐꯥꯗ꯭ꯔꯥ ꯑꯗꯨꯃꯥꯏꯅ ꯍꯣꯏ ꯑꯗꯨꯃꯥꯏꯅ ꯂꯩꯔꯝꯅꯤ꯫ ꯑꯇꯣꯞꯄ ꯍꯣꯁꯦꯜꯒꯤꯕꯨꯗꯤ ꯎꯝ ꯑꯇꯣꯞꯄ ꯍꯣꯁꯇꯦꯜꯒꯤꯕꯨꯗꯤ ꯑꯗꯨꯝ ꯃꯤ ꯆꯥꯝꯃ ꯂꯩꯕ꯫ ꯍꯨꯝꯐꯨ ꯂꯩꯕ ꯑꯗꯨꯃꯥꯏꯅ ꯌꯥꯎꯋꯦ ꯑꯗꯨꯒ ꯑꯩꯈꯣꯏꯒꯤꯅ ꯑꯃꯨꯛ ꯄꯤꯛꯄꯒꯤ ꯅꯤꯐꯨꯃꯨꯛ ꯃꯥꯏꯅ ꯂꯩ
ꯑꯣ ꯀꯦ
ꯎꯝ꯫
ꯑꯗꯨꯗꯤ ꯃꯥꯏ ꯃꯥꯏ ꯁꯞꯖꯦꯛ ꯁꯞꯖꯦꯛꯀꯤ ꯃꯇꯨꯡ ꯏꯟꯅ ꯂꯩꯔꯝꯃꯅꯤꯅꯦꯀꯣ
ꯑꯥ ꯑꯗꯨꯃꯥꯏꯅ ꯄꯤꯔꯛꯑꯦ ꯀꯩꯅꯣꯗꯒꯤ ꯑꯩꯈꯣꯏꯒꯤ ꯊꯣꯛꯀꯥꯟꯗ ꯍꯣꯁꯇꯦꯜꯒꯤ ꯑꯣꯏꯅ꯫
ꯑꯣ ꯑꯣ ꯑꯣ ꯈꯦ
ꯎꯝ
ꯑꯗꯣ ꯑꯗꯨꯝ ꯀꯩꯀꯩ ꯂꯩꯔꯒꯁꯨ ꯑꯗꯨꯝ ꯄꯥꯎ ꯐꯥꯎꯅꯁꯤ ꯀꯣ ꯍꯧꯖꯤꯛ ꯑꯗꯨꯝ ꯅꯣꯡꯃ ꯅꯣꯡ ꯍꯥꯏꯗꯤ ꯁꯤꯒꯤ ꯑꯣꯄꯣꯔꯆꯨꯅꯤꯇꯤ ꯂꯧꯔ ꯈꯣꯏꯗꯤ ꯁꯦꯟꯗꯨ ꯐ꯭ꯔꯤꯗ ꯐꯪꯗꯧꯔꯤꯅꯤꯅ ꯁꯨꯝ ꯇꯧꯍꯧꯕꯅ ꯐꯩꯌꯦꯕ ꯑꯣꯄꯣꯔꯆꯨꯅꯤꯇꯤ ꯂꯩꯔꯤꯉꯩꯗꯀꯣ
ꯎꯝ ꯄꯨꯂꯞ
ꯎꯝ ꯑꯣꯄꯣꯔꯆꯨꯅꯤꯇꯤ ꯂꯧꯃꯤꯟꯅꯔꯒ ꯀꯩꯅꯣ ꯇꯧꯁꯦ ꯑꯗꯣ ꯑꯗꯨꯝ ꯄꯥꯎ ꯐꯥꯎꯅꯔꯒ ꯁꯪꯕ ꯁꯪꯗꯕ ꯇꯥꯏꯃꯤꯡꯗꯀꯣ ꯑꯗꯨꯝ ꯍꯥꯏꯅꯔꯒ ꯀꯩꯀꯩ ꯇꯧꯔꯒ ꯑꯗꯨꯝ ꯇꯧꯁꯤ ꯑꯗꯨꯒ ꯑꯗꯨꯝ ꯑꯇꯩ ꯑꯇꯩꯗ ꯑꯇꯩ ꯑꯁꯤꯗ ꯅꯠꯇ꯭ꯔꯒꯁꯨ ꯑꯇꯩ ꯄ꯭ꯂꯦꯠꯐꯣꯝꯗꯁꯨ ꯑꯗꯨꯝ ꯋꯥꯔꯤ ꯁꯥꯟꯅꯁꯤ ꯀꯣ ꯃꯤ ꯍꯥꯏꯁꯦ ꯑꯗꯨꯑꯣꯏꯔꯗꯤ ꯑꯩꯈꯣꯏꯅ ꯁꯄꯣꯁ ꯑꯇꯩꯗꯨꯗ ꯐꯖꯅ ꯈꯪꯅꯔꯒ ꯈꯣꯠꯅ ꯇꯧꯔꯒꯗꯤ ꯁꯤꯒꯤ ꯄ꯭ꯂꯦꯠꯐꯣꯝꯗ ꯑꯃꯨꯛ ꯆꯪꯉꯒ ꯑꯀꯨꯞꯄ ꯑꯃ ꯑꯩꯈꯣꯏꯒꯤ ꯀꯩ ꯍꯥꯏꯇ ꯃꯣꯏꯅ ꯄꯥꯝꯃꯤꯕ ꯄꯥꯟꯗꯝꯗꯨꯁꯨ ꯑꯩꯈꯣꯏꯅꯁꯨ ꯈꯔ ꯄꯤ ꯇꯥꯔꯦ ꯅꯠꯇ꯭ꯔꯥ ꯑꯗꯨꯕꯨ ꯑꯩꯈꯣꯏꯒꯤꯁꯨ ꯑꯃꯨꯛ ꯍꯥꯏꯕ ꯌꯥꯕ ꯌꯥꯗꯕ ꯈꯔ ꯂꯩꯕꯅꯤꯅ ꯑꯗꯨꯒꯤ ꯃꯇꯥꯡꯗꯁꯨ ꯑꯗꯨꯝ ꯈꯔ ꯀꯩꯅꯣ ꯇꯧꯕ ꯍꯥꯏꯇꯥꯔꯦꯅꯦ꯫ ꯎꯝ ꯑꯗꯨꯃꯥꯏꯅ ꯇꯧꯔꯁꯤ ꯀꯣ ꯑꯗꯨꯅꯦ ꯍꯥꯏꯁꯦ ꯃꯣꯏꯒꯤ ꯄꯥꯟꯗꯝ ꯃꯣꯏ